ꯍꯦꯜꯂꯣ
ꯀꯌꯥ ꯍꯥꯏꯒꯦ ꯎꯝ
ꯑꯁꯦꯡꯕꯒꯤ
ꯍꯣꯏ ꯍꯦ
ꯎꯝ ꯍꯣꯏ ꯑꯗꯣ ꯅꯥꯎꯕꯣꯏꯗ ꯇꯃ ꯂꯩꯔꯝꯃꯦꯕꯀꯣ
ꯎꯝ
ꯑꯗꯨꯗꯣ ꯃꯥꯗꯣ ꯎꯏꯔꯤ ꯎꯏꯔꯤ ꯐꯖꯅ ꯑꯗꯨꯝ ꯋꯥꯔꯤ ꯁꯥꯟꯅꯔ ꯃꯥꯁꯦ ꯒ꯭ꯌꯥꯟ ꯂꯥꯄꯩ ꯇꯥꯏꯞ ꯇꯧꯔꯦꯕꯀꯣ ꯀꯣꯏꯂꯔ ꯑꯃ ꯈꯪꯅ ꯑꯗꯨꯝ ꯌꯥꯔꯅꯤ ꯍꯥꯏꯔꯛꯑꯦꯕꯀꯣ ꯃꯥꯗ
ꯎꯝ
ꯑꯪꯀꯔꯗꯣ ꯉꯁꯥꯏ ꯀꯣꯜꯧꯔꯑꯝꯃꯦ ꯑꯣ ꯄꯩꯁꯥꯗꯣ ꯀꯥꯞꯄꯛꯑꯒꯦ ꯈꯣꯠꯂꯒꯦ ꯀꯥꯏꯗꯤ ꯍꯥꯏꯔꯛꯑꯦ ꯌꯦ
ꯎꯝ
ꯑꯗꯒꯤ ꯑꯩꯅ ꯍꯧꯖꯤꯛꯀꯤ ꯁꯤ ꯈꯣꯡꯉꯤꯗꯣ ꯇꯥꯃꯣ
ꯎꯝ ꯍ ꯃꯦꯡ ꯃꯥꯎꯗꯅꯤ
ꯑꯥ ꯁꯤꯁꯦ ꯑꯩꯈꯣꯏ ꯏꯁꯋꯥꯥꯏꯅ ꯌꯥꯝ ꯈꯣꯡꯉꯝꯕꯅꯤ ꯇꯥꯕ ꯌꯥꯝ ꯅꯨꯡꯉꯥꯏꯕꯅꯦ ꯑꯗꯣ ꯍꯧꯖꯤꯛ ꯀꯥꯟꯗꯤꯔ ꯈꯣꯡ ꯑꯔ ꯀꯥꯟꯗ ꯑ ꯑꯃꯨ ꯈꯣꯡꯉꯝꯅꯤ
ꯑꯩꯈꯣꯏꯗꯤ ꯈꯨꯡꯒꯪꯅꯤꯅ ꯈꯣꯡꯉꯦ
ꯎꯝ ꯍꯥꯏꯗꯤ ꯇꯥꯕ ꯅꯨꯡꯉꯥꯏꯕꯅꯦꯕ ꯁꯨꯝꯕ ꯇꯤꯟ ꯀꯥꯡ ꯃꯈꯣꯟ ꯇꯥꯕꯁꯦ ꯑꯗꯨꯝ ꯑꯍꯤꯡ ꯇꯨꯝꯕ ꯑꯗꯨꯝ ꯌꯥꯝ ꯅꯣꯡ ꯇꯥꯕꯒꯤ ꯇꯥꯏꯞꯇ
ꯈꯨꯝꯗꯦ
ꯑꯗꯨ ꯑꯗꯨꯃꯥꯏꯅ ꯃꯥꯗꯣ ꯇꯨꯝꯃꯒ ꯂꯩꯔꯝꯃꯤ ꯁꯪꯀꯔꯅ ꯑꯗꯨꯃꯥꯏꯅ ꯀꯥꯞꯄꯁꯨ ꯀꯥꯞꯄ ꯀ ꯀ ꯉꯁꯥꯏ ꯇꯧꯔꯝꯃꯤ ꯈꯣꯠꯂꯦ ꯍꯥꯏꯕꯅ ꯑꯩꯅ ꯕꯤꯀꯥꯁꯀꯤꯗꯨꯃ ꯅꯪꯅ ꯂꯧꯁꯤꯜꯂꯣ ꯈꯣꯠꯂꯣ ꯍꯥꯏꯔꯤ ꯑꯗꯒꯤ ꯌꯥꯔꯦꯗ ꯂꯧꯕꯣꯏꯩꯅꯣꯧꯕ ꯅꯪꯅ ꯄꯨꯂꯞ ꯂꯧ ꯑꯩꯅ ꯑꯣꯏꯅ ꯍꯥꯏꯔꯦꯕꯀꯣ ꯃꯉꯣꯟꯗ
ꯎꯝ
ꯑꯗꯩ ꯍꯣꯏ ꯍꯣꯏ ꯍꯣꯏ ꯍꯣꯏꯗꯤ ꯑꯗꯨꯝ ꯈꯨꯝꯃꯤ
ꯎꯝ
ꯕꯣꯏꯂꯔꯗ ꯃꯔꯨꯝ ꯀꯣꯛꯄ ꯍꯧꯔ ꯌꯣꯠꯂꯣꯏ ꯈꯣꯠꯂꯣꯏꯗꯤ ꯍꯥꯏꯒꯨꯝ ꯇꯧꯕꯅꯤ ꯑꯗꯣ ꯑꯩ ꯍꯪ ꯀꯦꯅ ꯃꯥꯅ ꯍꯪꯉꯛꯀꯦꯅ ꯑꯗꯒꯤ ꯑꯩꯅ ꯀꯌꯥꯝ ꯂꯣꯏꯔꯤꯅꯣ ꯍꯪꯉꯤ ꯃꯥ ꯀꯨꯟꯃꯨꯛ ꯂꯣꯏꯕꯅꯤ ꯍꯥꯏꯕ ꯑꯗ ꯑꯩꯅ ꯀꯨꯟꯗꯣ ꯄꯨꯜꯂꯞ ꯃꯔꯨꯝ ꯀꯣꯛꯏꯔꯥꯅ ꯍꯪꯕ ꯑꯗꯨꯗꯤ ꯈꯪꯗꯦ ꯑꯩ ꯍꯣꯔꯦꯟꯂ ꯀꯩꯅꯣ ꯆꯠꯄ ꯄꯨꯊꯣꯛꯑꯒ ꯍꯪꯉꯛꯑꯒꯤꯁꯤꯅ ꯑꯩꯅꯁꯨ ꯍꯣꯔꯦꯟꯒꯨꯝꯕ ꯑꯩꯁꯨ ꯑꯗꯨꯝ ꯍꯪꯉꯛꯑꯒꯦ ꯃꯃꯜꯗꯨꯁꯨ ꯉꯥꯡꯅꯗ꯭ꯔꯤ ꯃꯥꯅ ꯀꯩꯅꯣ ꯀꯦ ꯖꯤ ꯅ ꯐꯠꯇꯕ꯭ꯔꯥ ꯈꯣꯠꯇꯕ꯭ꯔꯥ ꯀꯦꯖꯤ ꯅꯠꯇ꯭ꯔꯗꯤ ꯑꯗꯨꯃꯥꯏꯅ ꯑꯃ ꯆꯍꯨꯝ ꯀꯌꯥꯀꯗꯣ ꯍꯥꯏꯔꯛꯄ ꯌꯥꯏ ꯀꯦꯖꯤꯗ ꯑꯣꯏꯔꯁꯨ ꯆꯍꯨꯝ ꯌꯥꯡꯈꯩꯒ ꯍꯥꯏꯔꯁꯨ ꯆꯅꯤ ꯀꯨꯟ ꯆꯍꯨꯝ ꯀꯨꯟ ꯀꯨꯟꯊ꯭ꯔꯥ ꯑꯗꯨꯃꯥꯏꯅ ꯈꯔ ꯇꯥꯔꯒ ꯑꯗꯨꯝ ꯌꯥꯅꯕ ꯉꯥꯡꯅꯔꯨ ꯈꯣꯠꯂꯣꯅ ꯎ ꯅꯍꯥꯃꯨꯛꯀꯤꯗꯣ ꯅꯥꯎꯕꯩ ꯄꯥꯏꯔꯦ ꯑꯗꯣ ꯇꯥꯃꯣꯅ ꯋꯥꯆꯞꯇ ꯍꯣꯜ ꯄꯤꯔꯦ ꯑꯗꯨꯗꯨꯒ ꯑꯁꯨꯝꯗꯩꯇꯩꯃꯨꯈꯟꯅ ꯉꯥꯡꯅꯔ ꯑꯗꯨꯃꯥꯏꯅ ꯇꯧꯕꯅꯤꯗꯅ ꯑꯗꯨꯗꯣ ꯑꯗꯨꯃꯥꯏꯅ ꯑꯩꯁꯨ ꯑꯗꯨꯝ ꯃꯉꯣꯟꯗ ꯑꯗꯨꯝ ꯀꯣꯜ ꯇꯧꯔꯛꯑꯒꯦ ꯑꯗꯨꯒ ꯍꯣꯔꯦꯟ ꯑꯗꯨꯃꯥꯏꯅ ꯑꯩꯈꯣꯏ ꯕꯥꯒ ꯇꯧꯔꯒ ꯑꯗꯨꯝ ꯀꯨꯝꯃꯒꯦ ꯑꯗꯨ ꯀꯣꯜ ꯇꯧꯔꯒ ꯋꯥ ꯑꯩꯗꯣ ꯁꯥꯟꯅꯔꯁꯤ ꯑꯗꯣ ꯅꯥꯎꯕꯣꯏꯅꯁꯨ ꯍꯥꯏꯌꯦꯕꯀꯣ ꯍꯥꯏꯗꯤ ꯑ ꯍꯥꯏꯗꯤ ꯃꯣꯏꯒꯤ ꯉꯥꯅꯨꯗꯣ ꯍꯞꯇꯥ ꯑꯃ ꯃꯆꯥꯛ ꯄꯤꯖꯗ꯭ꯔꯁꯨ ꯀꯩꯁꯨ ꯁꯤꯔꯣꯏꯅ
ꯁꯤꯔ
ꯎꯝ ꯑꯗꯨꯃꯥꯏꯅ ꯑꯩꯅ ꯁꯨꯝ ꯑꯗꯨꯃꯥꯏꯅ ꯈꯟꯕꯩ ꯋꯥꯅꯤꯕ ꯑꯩꯈꯣꯏ ꯃꯥꯁꯨ
ꯑꯗꯨꯅ ꯃꯆꯆꯥꯁꯨꯨꯕꯤ ꯃꯆꯆꯥꯁꯨꯕꯤ ꯄꯤꯖꯗꯕꯤ ꯊꯝꯕꯁꯦ ꯐꯠꯇꯦ ꯑꯗꯣ ꯈꯤꯇꯪ ꯄꯤꯖꯕꯁꯨ ꯌꯥꯏꯌꯦ
ꯄꯤꯖꯥꯗꯅꯤ ꯄꯤꯖꯥꯗꯅꯤ
ꯍꯖꯥꯚꯔꯤ ꯑ ꯅꯣꯏ ꯆꯥꯛ ꯆꯥꯅꯤ ꯆꯆꯥꯛ ꯆꯥꯕꯁꯨ ꯈꯥ ꯀꯩꯀꯥ ꯁꯦꯡꯉ ꯑꯗꯨꯗꯨ ꯑꯗꯨꯝ ꯄꯤꯆꯥꯥ ꯑꯗꯨ ꯉꯥꯅꯨ ꯑꯅꯤ ꯈꯛꯅ ꯆꯥꯕꯕꯣ ꯎ
ꯑꯗꯨꯅꯤ ꯑꯗꯨꯅꯤ ꯑꯩꯈꯣꯏ ꯃꯥꯅ ꯁ꯭ꯋꯥꯏꯗꯣ ꯑꯗꯨꯃꯥꯏꯅ ꯅꯠꯇꯦ ꯑꯩꯈꯣꯏ ꯕꯥꯅꯔꯣ ꯍꯥꯏꯗꯣ ꯑ ꯑꯩꯈꯣꯏ ꯕꯥꯅ ꯍꯥꯏꯕ ꯑꯗꯨꯃꯥꯏꯅ ꯆꯥꯛ ꯑꯗꯨꯝ ꯄꯤꯖꯔꯒ ꯑꯗꯨꯃꯥꯏꯅ ꯊꯝꯃꯁꯨ ꯌꯥꯏ ꯈꯣꯠꯂꯁꯤꯅꯦ ꯑꯩꯈꯣꯏ ꯃꯥꯅ ꯈꯪꯗ꯭ꯔꯤꯕꯣ ꯑꯃꯨꯛ ꯁꯤꯈ꯭ꯔꯗꯤꯅ ꯑꯗꯗꯒꯤ ꯑꯩꯈꯣꯏ ꯃꯥꯅ ꯑꯃꯨꯛ ꯑꯥꯗ ꯊꯝꯕꯗꯣ ꯍꯥꯏꯗꯤ ꯏꯚꯥꯏ ꯍꯣꯏꯅ ꯊꯝꯕꯗꯣ
ꯎꯝ
ꯑꯗꯨꯗꯁꯨ ꯑꯃꯨꯛ ꯁꯤꯈ꯭ꯔꯗꯤ ꯑꯗꯨꯗꯤ ꯈꯪꯗ꯭ꯔꯦ ꯈꯣꯠꯇ꯭ꯔꯦ ꯐꯖꯅ ꯁꯤꯟꯅꯔꯛꯑꯒ ꯍꯥꯏꯕ ꯑꯗꯣ ꯑꯗꯨꯝ ꯌꯥꯔꯦ ꯑꯣꯀꯦ ꯇꯥꯔꯦ ꯁꯨꯃꯥꯏꯅ ꯑꯦꯗꯚꯥꯏꯁ ꯑꯅꯤ ꯐꯪꯉꯅꯤꯅ ꯍꯥꯏꯗꯤ ꯉꯥꯅꯨ ꯂꯣꯏ ꯂꯣꯏꯔꯕ ꯉꯥꯛꯇꯅꯤꯗ ꯑꯩꯈꯣꯏꯗꯤ ꯉꯥꯅꯨꯁꯨ ꯂꯣꯏꯔꯛꯇꯦꯕꯀꯣ
ꯂꯣꯏ ꯂꯣꯏꯅꯦ ꯎ
ꯌꯦꯅ ꯌꯦꯟ ꯌꯦꯟ ꯑꯣꯏꯅ ꯂꯣꯏꯔꯛꯄꯀꯣ ꯑꯗꯣ ꯉꯥꯅꯨꯁꯦ ꯀꯟꯗꯤ ꯀꯟꯕꯅꯤ ꯈꯪꯉꯦꯕꯀꯣ ꯃꯊ꯭ꯋꯥꯏꯗꯣ
ꯃ ꯑꯣꯄꯤ ꯃ ꯀꯣꯛꯛꯇ ꯐꯁꯤ ꯂꯥꯛꯁꯤ ꯇꯝꯅꯦ
ꯎꯝ ꯑꯗꯨꯗꯤ ꯈꯪꯗꯦ ꯑꯗꯨ ꯑꯗꯨꯃꯥꯏꯅ ꯇꯧꯋꯤ ꯍꯥꯏꯗꯤ ꯀꯟꯕꯅꯤꯅ ꯀꯩꯁꯨꯁꯨ ꯁꯤꯗꯧ ꯃꯥꯟꯗ꯭ꯔꯦ ꯑꯗꯣ ꯑꯩꯈꯣꯏꯅ ꯑꯗꯨꯝ ꯀꯟꯐꯥꯔꯝ ꯇꯥꯔꯒꯦ ꯍꯌꯦꯡ ꯅꯠꯇ꯭ꯔꯒꯅ ꯍꯣꯔꯦꯟ ꯅꯠꯇꯦ ꯍꯌꯦꯡ ꯅꯠꯇ꯭ꯔꯒꯅ ꯍꯪꯆꯤꯠꯀꯨꯝꯕ ꯑꯗꯨꯃꯥꯏꯅ ꯑꯣꯏꯅ ꯂꯧꯕ ꯂꯥꯛꯑꯒꯦꯅꯀꯣ
ꯎꯝ
ꯇꯥꯕ꯭ꯔꯥ ꯎꯝ ꯑꯗꯨꯗꯨꯒ ꯑꯗꯨꯃꯥꯏꯅ ꯄꯩꯁꯥꯗꯣ ꯅꯨꯄꯥꯒꯤ ꯄꯩꯁꯥꯗꯣ ꯑꯗꯨ ꯈꯥꯏꯖꯤꯜꯂꯣ ꯈꯣꯠꯂꯣ ꯅꯥꯎꯋꯏꯅ ꯍꯥꯏꯁꯤꯅ ꯑꯗꯨꯒ ꯂꯥꯛꯄꯒꯤ ꯅꯨꯃꯤꯠꯀꯤꯗꯨꯗꯔ ꯀꯩꯅꯣ ꯀꯥꯝꯊꯣꯛꯃ ꯍꯥꯏꯗꯤ ꯀꯥꯝꯊꯣꯛꯐꯝ ꯁꯦꯝꯐꯝ ꯀꯩꯀꯥ ꯂꯩꯒꯗꯅ ꯍꯥꯏꯕ ꯑꯗꯨ ꯑꯏꯩꯅꯁꯨ ꯂꯩꯕ ꯌꯥꯏ ꯁꯦꯟꯇꯔ ꯑꯍꯨꯝ ꯂꯩꯌꯦꯅ ꯑꯩꯅ ꯍꯥꯏꯌꯦꯕꯀꯣ
ꯑꯥꯎ ꯑꯗꯨꯗ ꯅꯪꯅ ꯑꯗꯨꯝ ꯁꯦꯝꯃ ꯈꯣꯠꯂ ꯄꯨꯔꯛꯑꯣ ꯌꯥꯏꯌꯦ
ꯎꯝ ꯍꯥꯏꯗꯤ ꯑꯩꯅꯁꯨ ꯑꯗꯨꯃꯥꯏꯅ ꯍꯥꯏꯅꯤ ꯃꯇꯨ ꯐꯨꯗꯣꯛꯄꯤꯌꯣ ꯀꯥꯝꯕꯤꯌꯣ ꯑꯗꯨꯒ ꯌꯥꯔꯗꯤ ꯑꯗꯨꯝ ꯃꯀꯛ ꯃꯀꯛ ꯀꯛꯄꯗꯣ ꯈꯦꯅꯕ ꯃꯇꯣꯡ
ꯃꯣꯏ ꯑꯗꯨꯝ ꯀꯛꯑ ꯑꯗꯨꯧꯃꯥꯏꯅ ꯑꯗꯨꯝ ꯀꯛꯅꯗꯧꯅꯤ ꯃꯣꯏꯅ ꯁꯦꯝꯕꯗꯣ ꯅꯣꯏꯗ꯭ꯔꯗꯤ ꯀꯌꯥ ꯂꯧꯥꯎꯋꯦ ꯑꯩꯈꯣꯏ ꯏꯁꯥꯗ ꯂꯨꯄꯥ ꯉꯥꯅꯨ ꯑꯃꯝꯗ ꯆꯥꯝ ꯆꯥꯝ ꯌꯥꯡꯈꯩ ꯑꯗꯨꯃꯥꯏꯅ ꯂꯧꯋꯦ
ꯎꯝ ꯑꯩꯈꯣꯏꯁꯨ ꯑꯗꯣ ꯍꯪꯉꯒ ꯈꯪꯗꯧꯕꯅꯦ
ꯎꯝ
ꯁꯦꯝꯃꯦ ꯍꯥꯏꯁꯦ ꯃꯣꯏ ꯀ ꯃꯣꯏ ꯀꯩꯝꯇ ꯄꯥꯔꯠꯇꯤ ꯃꯣꯏꯅ ꯑꯝꯇ ꯂꯧꯍꯧꯔꯣꯏꯗꯣꯏ ꯅꯠꯇ꯭ꯔꯣ
ꯂꯧꯍꯧꯔꯣꯏ ꯍꯥꯏ ꯆꯨꯝꯅ ꯁꯦꯝꯕꯤꯕꯅꯦ ꯁꯦꯝꯕꯤꯃꯜꯦ ꯍꯥꯏꯁꯦ ꯆꯥꯅ ꯆꯥꯅ
ꯎꯝ ꯍꯥꯏꯗꯤ ꯃꯔꯤꯦꯜ ꯀꯩꯀꯥꯗꯨꯁꯨ ꯃꯣꯏꯅ ꯑꯗꯨꯝ ꯏꯠꯄꯤ ꯈꯣꯠꯄꯤ ꯑꯗꯨꯝ ꯇꯧꯔꯛꯑꯗꯤꯣꯏꯔꯣ
ꯑ ꯃꯣꯏꯅ ꯏꯠ ꯑꯅꯤ ꯀꯕꯣꯛ ꯁꯕꯛ ꯆꯥꯝꯃꯒ ꯑꯗꯨꯃꯥꯏꯅ ꯄꯤꯔꯛꯇꯣꯏꯅꯦꯕ ꯑꯗꯣꯈꯣꯏꯅꯕꯨꯛ ꯆꯥꯝꯖꯗꯣꯏꯅꯦ
ꯎꯝ ꯑꯣꯀꯦ ꯑꯗꯨꯃꯥꯏꯅ ꯅꯥꯎꯕꯒꯤꯗꯨꯁꯨ ꯌꯦꯟꯉꯣꯏꯁꯨ ꯍꯣꯏ ꯑꯩꯅꯁꯨ ꯑꯗꯨꯝ ꯍꯥꯏꯈꯤꯕꯅꯤ ꯀꯕꯣꯏꯂꯔꯅꯁꯨꯍꯨꯝ ꯑꯣꯏꯔꯃꯤꯅ ꯌꯦꯟꯗꯣ ꯕꯣꯏꯂꯔꯅ ꯇꯨ ꯅꯥꯏꯟꯇꯤ ꯇꯥꯔꯅꯤ ꯏꯈꯦꯟ ꯈꯦꯠꯅꯗ꯭ꯔꯦ ꯑ ꯀꯣꯏꯂꯔꯗꯨꯅ ꯐꯕꯩꯅꯦ ꯆꯥꯔꯗꯤ ꯆꯥ ꯑꯗꯨꯅ ꯎꯝ ꯑꯗꯨꯅꯦ ꯍꯥꯏꯁꯦ ꯑꯩꯁꯨ ꯑꯗꯨꯃꯥꯏꯅ ꯆꯥꯔꯗꯤ ꯆꯥꯕ ꯀꯣꯏꯂꯔꯗꯨꯅ ꯐꯩ ꯈꯣꯠꯂꯤ ꯑꯗꯨ ꯎꯄꯥꯥꯏ ꯂꯤꯇ꯭ꯔꯅ ꯑꯗꯨꯝ ꯕꯣꯏꯂꯔ ꯇꯧꯔꯁꯨ ꯅꯪꯅ ꯑꯗꯨꯝ ꯂꯧꯔꯣ ꯑꯗꯨꯒ ꯁꯦꯝꯃ ꯑꯗꯨꯝ ꯄꯨꯔꯛꯑꯣ ꯈꯣꯠꯂꯣ ꯑꯩꯅꯗꯤ ꯍꯥꯏꯈꯤꯕꯅꯦꯕꯀꯣ ꯑ ꯍꯣꯏ ꯍꯣꯏ ꯑꯩ ꯍꯪꯒꯦ ꯈꯣꯠꯀꯦ ꯑꯗꯨꯃꯥꯏꯅ ꯄꯩꯁꯥꯗꯨ ꯁꯪꯀꯔꯒꯤ ꯄꯩꯁꯥꯗꯨꯗ ꯊꯥꯔꯗꯤ ꯃꯥ ꯌꯥꯎꯗ꯭ꯔꯁꯨ ꯌꯥꯔꯦ ꯍꯥꯏꯈꯣ ꯈꯣꯠꯈꯣ ꯀꯥꯏꯅꯗ ꯍꯥꯏ ꯑꯗꯨ ꯑꯗꯨꯃꯥꯏꯅ ꯍꯥꯏꯅꯔꯤ ꯑꯗꯣ ꯄꯩꯁꯥꯁꯨ ꯃꯉꯣꯟꯗ ꯈꯥꯏꯖꯤꯜꯂꯣ ꯈꯣꯠꯂꯣ ꯑꯩꯅ ꯑꯗꯨꯝ ꯍꯥꯏꯗꯤ ꯍꯥꯏꯈ꯭ꯔꯕꯅꯦꯕ ꯑꯣ ꯀꯦ ꯑꯗꯨꯝ ꯇꯥꯅꯤ ꯅꯨꯄꯥꯁꯤꯡꯗꯣ ꯅꯣꯡꯃ ꯅꯣꯡꯃ ꯐꯥꯗꯕꯤ ꯑꯗꯨꯝ ꯌꯩꯊꯣꯛꯄꯗꯤ ꯌꯥꯏꯑꯕꯀꯣ ꯉꯥꯏꯍꯥꯛꯇꯪ ꯉꯥꯏꯈꯣ ꯈꯣꯠꯈꯣꯅꯀꯣ
ꯎꯝ
ꯑꯗꯨ ꯑꯗꯨꯃꯥꯏꯅ ꯑꯩ ꯑꯗꯨꯝ ꯃꯣꯏꯒꯤ ꯄꯩꯁꯥꯗꯨꯣ ꯐꯪꯉꯒ ꯑꯩꯉꯣꯟꯗ ꯂꯩꯔꯀꯥꯟꯗ ꯑꯩꯁꯨ ꯂꯧꯕ ꯆꯠꯇꯧ ꯅꯠꯇ꯭ꯔꯥ
ꯃꯥꯅꯦ
ꯑꯗꯨꯗꯨꯒꯤ ꯑꯗꯨꯃꯥꯏꯅ ꯑꯩꯅ ꯇꯧꯔ ꯑꯗꯨꯝ ꯍꯥꯏꯔꯁꯨ ꯍꯥꯏꯕ ꯍꯥꯏꯗꯨꯅꯦ ꯁꯨꯃꯥꯏꯅ ꯉꯥꯅꯨꯗꯣ ꯑꯗꯨꯝ ꯂꯩꯔꯦ ꯔꯦꯗꯤ ꯂꯩꯔꯦ ꯂꯧꯕ ꯆꯠꯂꯨꯔꯒꯦ ꯑꯗꯣ ꯀꯥꯞꯄꯛꯑꯣ ꯈꯣꯠꯂꯣꯅ ꯑꯗꯨꯝ ꯀꯣꯜ ꯇꯧꯔꯒꯀꯣ
ꯎꯝ
ꯎꯝ ꯑꯗꯨꯃꯥꯏꯅ ꯑꯩꯅꯁꯨ ꯑꯗꯨꯝ ꯍꯥꯏꯔꯒ ꯑꯗꯣ ꯉꯥꯅꯨꯗꯨꯁꯨ ꯑꯗꯨꯝ ꯔꯦꯗꯤ ꯌꯦꯟꯗꯨꯁꯨ ꯑꯗꯨꯝ ꯔꯦꯗꯤ ꯔꯦꯗꯤꯗ ꯊꯝꯃꯗꯤ ꯌꯥꯔꯦꯗꯅ ꯄꯣꯠ ꯆꯩ ꯃꯊꯥꯎ ꯊꯨꯝꯗꯗꯤ ꯑꯦꯅꯤꯇꯥꯏꯝ ꯑꯗꯨꯝ ꯂꯩ ꯌꯥꯕꯅꯤꯅ
ꯎꯝ
ꯇꯝꯃ ꯑꯗꯣ ꯅꯨꯄꯤꯔꯣꯝꯒꯤꯗꯤ ꯈꯣꯝꯖꯕ ꯂꯣꯏꯈ꯭ꯔ ꯖꯥꯠꯂꯣ
ꯎꯝ ꯑꯩ ꯄꯤꯗ꯭ꯔꯤꯌꯦ ꯄꯩꯁꯥ ꯂꯩꯇ꯭ꯔꯤꯦ
ꯎꯝ ꯑꯗꯨꯗ ꯇꯥꯃꯣ ꯍꯗꯤ ꯑꯩꯅ ꯄꯤꯔꯁꯨ ꯌꯥꯏꯌꯦ ꯑꯗꯣ ꯈꯪꯗꯦ ꯑꯩ ꯑꯩꯁꯨ ꯍꯧꯖꯤꯛ ꯂꯥꯏꯕꯤ ꯑꯣꯏꯕꯅꯤꯅ ꯀꯣꯟꯅꯒꯗ꯭ꯔꯥ ꯈꯪꯗꯦ ꯑꯩꯒꯤꯁꯤ ꯐꯥꯎꯗꯀꯣ ꯀꯥꯏꯗꯗꯒꯤ ꯂꯧꯗꯣꯏꯅꯣ ꯑꯩꯈꯣꯏ ꯃꯥꯍꯣꯏꯗꯩ ꯂꯧꯗꯣꯏꯔꯥꯅ ꯈꯜꯂꯤꯕ
ꯑꯩ ꯀꯩꯅꯣ ꯆꯪꯉ ꯄꯩꯁꯥ ꯆꯪꯉꯛꯑꯒꯅ ꯑꯗꯨ ꯄꯔꯅꯤ ꯆꯪꯉꯛ ꯅꯠꯇꯅ ꯑꯩꯈꯣꯏ ꯏꯟꯗꯤꯌꯥꯁ ꯀꯔ
ꯑꯩꯁꯨ ꯈꯜꯂꯤꯕꯅꯦ ꯍꯥꯏꯗꯤ ꯑꯩꯈꯣꯏ ꯃꯈꯍꯣꯏꯗ ꯑꯣꯏꯅ ꯄꯨꯁꯤꯜꯂꯛꯇꯦꯅ ꯍꯟꯗꯛ ꯃꯇꯥꯡꯁꯤ ꯈꯤꯇꯪ ꯂꯥꯏꯔꯕꯤ ꯑꯣꯏꯕꯅꯤꯅ
ꯎꯝ
ꯇꯃꯥꯏꯅ ꯇꯁꯨ ꯌꯥꯥꯏꯗꯅ
ꯎꯝ
ꯑꯩꯉꯣꯟꯗ ꯃꯤ ꯀꯌꯥꯃꯨꯛꯀꯤ ꯄꯩꯁꯥ ꯂꯩꯔꯗꯤ ꯌꯥꯕꯁꯨ ꯌꯥꯏ ꯃꯣꯏꯒꯤꯁꯦ ꯑ
ꯉꯅꯗꯔ ꯁꯤ ꯌꯥ ꯌꯥꯅꯤꯌꯦ ꯃꯤ ꯑꯗꯨꯗꯤ ꯅꯣꯏ ꯃꯤ ꯐꯣꯟ ꯑꯣꯏ
ꯃꯤ ꯃꯗꯨ
ꯅꯣꯏ ꯅꯨꯄꯥ ꯃꯉꯥꯅꯦ
ꯑꯥ ꯑꯩꯈꯣꯏ ꯅꯨꯄꯥ ꯇꯔꯨꯛ ꯅꯠꯇꯕ꯭ꯔꯣ ꯇꯔꯨꯛꯅꯦ
ꯇꯔꯤꯛꯇꯦ ꯂꯨꯄꯥ ꯂꯤꯁꯤꯡ ꯃꯔꯤ ꯆꯥꯝꯃꯔꯤꯅꯦꯠ ꯆꯅꯤꯄꯥꯜ
ꯑ ꯑꯗꯣ ꯍꯥꯏꯗꯤ ꯅꯥꯎꯕꯅ ꯃꯤ ꯑꯅꯤꯒꯤ ꯄꯥꯏꯍꯜꯂꯦꯗꯅ ꯑꯩꯅ ꯃꯤ ꯃꯔꯤꯒꯤ ꯄꯥꯏꯕ
ꯎꯝ
ꯐꯔꯥꯏꯗꯥ ꯀꯌꯥ ꯇꯥꯔꯦ ꯅꯠꯇꯦ ꯑꯩꯠ ꯑꯣꯏ ꯃꯥꯜꯂꯦ ꯊꯥꯔꯇꯤ ꯇꯨ ꯑꯣꯏ ꯃꯥꯜꯂꯦ ꯑꯩꯩꯅ ꯄꯥꯏꯗꯣꯏꯁꯦ
ꯎꯝ
ꯑꯍꯨꯝꯒꯆꯥꯅꯤ ꯎ
ꯎꯝ
ꯎꯝ ꯑꯗꯨ ꯇꯃꯥꯏꯅ ꯑꯗꯨꯝ ꯑꯗꯨꯃꯥꯏꯅ ꯑꯗꯨꯝ ꯄꯥꯏꯅꯔꯒ ꯑꯒꯦ ꯃꯔꯤ ꯑꯃ ꯑꯗꯨꯝ ꯄꯨꯁꯤꯟꯅꯔꯁꯨ ꯌꯥꯔꯦ
ꯌꯥꯑꯌꯦ ꯑꯗꯨꯃꯥꯏ ꯇꯣꯁ
ꯎꯝ ꯑꯣꯀꯦ ꯑꯗꯣ ꯍꯌꯦꯡ ꯑꯗꯨꯃꯥꯏꯅꯒ ꯈ ꯇꯥꯗꯕ꯭ꯔꯣ
ꯇꯥꯔ ꯇꯔ
ꯍꯌꯦꯡ ꯑꯗꯨꯃꯥꯏꯅ ꯈꯥꯖꯤꯟꯅꯔꯒ ꯅꯨꯡꯊꯤꯜꯂ ꯀꯩꯅꯣ ꯑꯗꯨꯝ ꯂꯧꯕ ꯆꯠꯂꯁꯨ ꯌꯥꯏꯌꯦ
ꯎꯝ
ꯍꯣꯔꯦꯟ ꯑꯗꯨꯃꯥꯏꯅ ꯉꯥꯏꯍꯥꯛꯀꯨꯝꯕ ꯋꯥꯔꯤ ꯁꯥꯟꯅ ꯊꯣꯛꯣꯛꯑꯦ ꯑꯗꯨꯅ
ꯀꯕ
ꯍꯣꯔꯦꯟ ꯀꯨꯝꯃꯒ ꯑꯗꯨ ꯀꯟꯐꯥꯔꯝ ꯇꯥꯊꯣꯔꯛꯑꯦꯗꯅ
ꯑꯥ
ꯑꯗꯨꯒ ꯀꯟꯐꯥꯔꯝ ꯍꯦꯛ ꯇꯥ ꯂꯣꯏꯔꯒ ꯃꯣꯏ ꯅꯨꯄꯥꯁꯤꯡꯗꯣ ꯑꯩꯅꯔ ꯀꯩꯅꯣ ꯑꯗꯨꯝ ꯃꯔꯤ ꯃꯔꯤ ꯀꯣꯜ ꯇꯧꯔꯒ ꯍꯥꯏꯔꯦꯗꯅ
ꯍ
ꯍꯧꯖꯤꯛ ꯌꯥꯗꯣꯏꯗꯤ ꯑꯗꯨꯝ ꯀꯥꯞꯄꯛꯑꯣ ꯌꯥꯔꯗꯣꯏꯅ ꯍꯌꯦꯡ ꯑꯌꯨꯛ ꯐꯥꯎꯒꯤ ꯃꯅꯨꯡꯗ ꯑꯗꯨꯝ ꯀꯥꯞ ꯑꯀꯛꯅꯕ ꯇꯧꯔꯣ ꯈꯣꯠꯂꯣ ꯅꯨꯡꯊꯤꯜ ꯂꯧꯔꯨꯔꯒꯦ ꯈꯣꯠꯂꯨꯔꯒꯦꯅꯀꯣ
ꯎꯝ ꯍꯣꯔꯦꯟ ꯑꯗꯨꯝ ꯍꯥꯏꯔꯣ ꯉꯥꯅꯨꯗꯣ ꯂꯩꯔꯦ ꯂꯧꯔꯒꯦ ꯄꯩꯁꯥꯗꯣ ꯀꯥꯞꯁꯤꯟꯅꯔꯛꯑꯣꯅ
ꯎꯝ ꯑꯗꯨꯅꯤ ꯇꯃꯥꯏꯅ ꯀꯥꯐꯅꯔ ꯈꯣꯠꯂꯣ ꯃꯣꯏꯅ ꯐꯔꯛ ꯇꯥꯏ ꯈꯣꯠꯂꯦ ꯍꯥꯏꯔꯒꯅ ꯍꯌꯦꯡ ꯑꯌꯨꯛ ꯐꯥꯎꯒꯤ ꯃꯅꯨꯡꯗ ꯑꯗꯨꯝ ꯌꯥꯍꯜꯂꯣꯑꯣ ꯈꯣꯠꯂꯣꯅꯀꯣ
ꯎꯝ
ꯇꯝꯅꯤꯡꯉꯃ
ꯇꯝꯅꯤꯡꯗꯦ
ꯇꯨꯝꯅꯤꯡꯕ ꯃꯥꯜꯂꯤ ꯅꯠꯇ꯭ꯔꯒꯅ ꯑꯗꯨꯝ ꯁꯥꯎꯔꯤꯔ
ꯇ ꯇꯨꯃꯤꯅ ꯗ ꯀꯅꯣ ꯎꯝ ꯎꯄ ꯍꯤꯞꯄ ꯏꯁꯥꯗ ꯋꯥꯄꯇ
ꯑ ꯑꯗꯣ ꯇꯥꯃꯣ ꯌꯥꯝ ꯅꯣꯛꯄ ꯅꯅꯤꯡꯉ ꯍꯥꯏꯗꯤ ꯅꯥꯀꯟꯗꯀꯣ
ꯎꯝ
ꯅꯥꯀꯟꯗ ꯑꯩꯈꯣꯏ ꯅꯥꯎꯒꯤ ꯐꯣꯟ ꯂꯩꯔꯝꯃꯤ꯫ ꯃꯥꯁꯦ ꯄꯨꯈꯤꯗꯝ ꯅꯥꯀꯟꯗꯀꯣ ꯑꯩꯒꯤ ꯅꯥꯀꯟꯗꯀꯣ꯫ ꯃꯣꯟꯁꯤꯗ ꯐꯣꯟꯁꯦ ꯇꯨꯝꯍꯜꯂꯦꯗꯅ ꯑꯩꯒꯤ ꯐꯣꯟꯁꯦ꯫
ꯎꯝ
ꯑꯗꯨꯒ ꯁꯨꯝꯒꯤ ꯃꯣꯟꯒꯤ ꯅꯥꯀꯟꯗ꯫ ꯈꯨꯠ ꯊꯝꯕꯩꯗꯣ ꯑꯗꯨꯃꯥꯏꯅ ꯆꯦꯞꯄ ꯈꯨꯠ ꯊꯝꯒꯦ ꯇꯧꯕꯗ ꯐꯣꯟ ꯊꯦꯡꯅꯩꯑꯦ ꯑꯗꯣ ꯑꯩꯈꯣꯏꯅꯥꯎꯒꯤ ꯐꯣꯟꯗꯣ ꯊꯝꯃꯝꯃꯦ ꯃꯄꯥ ꯑꯃꯨꯛ
ꯎꯝ ꯅꯪꯅ ꯑꯩꯉꯣꯟꯗ ꯃꯆꯤꯟ ꯊꯤꯕ꯫
ꯅꯠꯇꯦ ꯑꯩꯈꯣꯏꯅꯥꯎꯗꯤ ꯆꯠꯈ꯭ꯔꯦ ꯑꯗꯣ ꯃꯥꯁꯦ ꯐꯣꯟꯗꯨ ꯄꯨꯗꯕꯤ ꯆꯠꯈ꯭ꯔꯕ ꯃꯥꯜꯂꯦꯕꯀꯣ ꯑꯩꯅ ꯍꯥꯏꯅꯤꯡꯉꯤꯁꯦ꯫ ꯑꯗꯨꯅꯦ ꯃꯆꯤꯟ ꯊꯤꯕꯅ ꯏꯌꯦ ꯁꯥꯎꯒ꯫
ꯎꯝ
ꯇꯨꯝꯅꯤꯡꯉꯕꯣ ꯕꯦꯕ ꯕꯦꯕ꯫
ꯇꯨꯝꯅꯤꯡꯗꯦ꯫
ꯑꯗꯨꯗꯤ ꯁꯥꯎꯕꯒꯤ꯫
ꯆꯥꯎꯗꯦ꯫
ꯃꯥꯅꯦ ꯁꯥꯎꯕꯒꯤꯅꯤ꯫
ꯅꯠꯇꯦ ꯫
ꯑꯗꯨ ꯅꯠꯇ꯭ꯔꯥꯗꯤ꯫
ꯎꯝ ꯎꯞꯄ ꯍꯤꯞꯄꯩꯅꯤ ꯍꯥꯏꯔꯒ꯫ ꯁꯤ ꯑꯣꯏꯔꯗꯤ ꯀꯩꯝ ꯇꯧꯔꯝ ꯃꯔꯣꯏꯅꯦ ꯇꯧꯗ꯭ꯔꯦ ꯎꯞꯄ ꯍꯤꯞꯄꯩꯅꯦ꯫
ꯎꯝ ꯈꯔꯗꯤ ꯇꯧꯔꯤ꯫ ꯎꯝ ꯑꯗꯣ ꯇꯨꯏꯁꯟ ꯆꯠꯂꯨꯔꯅꯣ ꯉꯁꯤ꯫
ꯑ ꯃꯤ ꯑꯦꯛꯖꯥꯝ ꯃꯅꯨꯡꯅꯤ ꯏꯕꯨꯡꯉꯣ ꯫
ꯑꯦ ꯑꯦꯛꯖꯥꯝ ꯑꯣꯏꯔꯁꯨ ꯄꯔꯤ ꯄꯥꯔꯤꯈꯥ ꯃꯇꯝꯗ ꯇꯧꯔꯒ ꯂꯣꯏꯔꯦ ꯑꯦꯛꯖꯥꯝꯗꯤ ꯇꯧꯊꯣꯛꯂꯒ ꯂꯣꯏꯔꯦ꯫
ꯇꯥꯅꯤꯡꯗꯦ꯫
ꯑ
ꯑꯍꯝ ꯑꯍꯝ
ꯑꯗꯨꯃꯥꯏꯅ ꯑꯗꯣ ꯑꯗꯨꯝ ꯃꯥ ꯁꯦꯝꯗꯣꯛꯂꯁꯨ ꯑꯗꯨꯝ ꯂꯩ ꯍꯥꯏꯕꯅꯤ ꯀꯩꯅꯣ꯫
ꯑꯣ ꯁꯦꯟꯊꯣꯏꯕꯗꯣ ꯇꯨꯏꯁꯅ ꯇꯧ ꯍꯥꯏꯕꯅꯦꯕ꯫ ꯀꯣꯛ ꯉꯁꯤꯗꯩꯩ ꯍꯧꯑꯣꯌꯦ ꯑꯩ ꯕꯖꯥꯔ ꯆꯠꯂꯨꯒꯦ ꯫ ꯑꯩꯅ ꯍꯣꯏ ꯍꯌꯦꯡ ꯇꯧꯁꯦ ꯍꯥꯏꯅ ꯍꯥꯏꯕ꯫
ꯎꯝ ꯍꯌꯦꯡ ꯁꯟꯗꯦꯅꯦ ꯁꯟꯗꯦ ꯑꯣꯏꯔꯁꯨ ꯑꯗꯨꯝ ꯇꯧꯁꯤꯜꯂꯅꯤ꯫
ꯇꯧꯁꯤꯜꯂꯒ ꯗꯝ
ꯎꯝ ꯁꯟꯗꯦꯅ ꯍꯦꯟꯅꯕꯨ ꯄꯣꯊꯥꯗ꯭ꯔꯦ ꯑꯗꯨꯅꯦ ꯇꯝꯃꯣ ꯅꯠꯇ꯭ꯔꯥ꯫
ꯎꯝ
ꯑꯗꯒꯤ ꯃꯟꯗꯦꯗ ꯃꯟꯗꯦꯗꯁꯨ ꯑꯃꯨꯛ ꯄꯣꯊꯥꯔꯣꯏꯗꯩꯩꯅꯦꯕꯀꯣ꯫
ꯃꯟꯗꯦꯗꯣ
ꯃꯟꯗꯦꯗꯅ ꯑꯃꯨꯛꯀ ꯍꯦꯟꯅ ꯑꯃꯛ ꯉꯁꯤ ꯑꯃꯨꯛ ꯕꯖꯥꯔꯁꯨ ꯑꯃꯨꯛ ꯆꯠꯁꯤꯟꯗꯣꯏꯅꯦꯕꯀꯣ꯫
ꯎꯝ
ꯑꯗꯣ ꯍꯥꯏꯗꯤ ꯃꯟꯗꯦꯗ ꯑꯗꯨꯝ ꯁꯪꯒꯥꯗꯧꯅꯤꯅ ꯀꯪꯉꯧꯗ ꯑꯗꯨꯝ ꯄꯨꯔꯛꯄ ꯌꯥꯏꯕ ꯄꯣꯠꯅꯤ ꯃꯟꯗꯦꯗ꯫
ꯊꯕꯛ ꯆꯤꯟꯕꯅꯤ ꯫
ꯎꯝ ꯑꯗꯣ ꯄꯨꯔꯛꯄꯒꯤꯗꯨꯗ ꯍꯥꯏꯕꯅꯤꯗ ꯇꯥꯃꯣꯅ ꯊꯧꯔꯛꯄꯒꯤꯗꯗ ꯑꯗꯨꯗ ꯐꯠ ꯂꯩꯔꯅꯤ꯫ ꯑꯩꯅ ꯐꯠ ꯉꯥꯏꯔꯝꯃꯅꯤ꯫
ꯇꯜꯂꯦ꯫
ꯎꯝ ꯑꯩꯅꯁꯨ ꯅꯅꯥꯎꯕꯩꯗ ꯍꯥꯏꯈ꯭ꯔꯕꯅꯦ ꯑꯗꯨꯝ ꯁꯨꯃꯥꯏꯅ ꯃꯣꯏꯅ ꯆꯠꯄ ꯏꯕꯥꯅꯤ ꯌꯥꯎꯔ ꯁꯨ ꯆꯨꯝꯅ ꯚꯔꯥ ꯅꯨꯡꯔꯥ ꯑꯣꯏꯅ ꯍꯦꯟꯒꯠꯅꯕ ꯊꯕꯛꯅꯤ ꯑꯗꯨꯝ ꯌꯥꯅꯤꯅꯀꯣ